ꯇꯥꯔꯦ ꯇꯥꯔꯦ ꯇꯥꯔꯕ ꯇꯥꯔꯦ
ꯌꯥꯝ ꯁꯦꯡꯉꯦꯕ ꯍꯟꯗꯛꯅ
ꯅꯪ ꯇꯧꯔꯛꯄꯩ ꯑꯣꯏꯔꯝꯒꯅꯤ
ꯎꯝ
ꯑꯩꯏ ꯑꯃꯗꯣ ꯃꯥ ꯂꯥꯏꯕꯤꯠ ꯂꯩ ꯍꯥꯏꯕ ꯑꯗꯨ ꯃꯥꯏꯅ ꯇꯨꯔꯇꯪ ꯊꯣꯛꯂꯛꯄꯗ ꯇꯧꯔꯛꯀꯦ ꯇꯧꯔꯝꯕꯅꯤ ꯍꯥꯏꯕ ꯑ ꯑꯩꯅ ꯑꯝ ꯕꯤꯁꯣꯁꯨ ꯇꯧꯔꯛꯀꯦ ꯍꯥꯏꯔꯦ ꯈꯣꯠꯂꯦ ꯍꯥꯏꯕ ꯑꯗꯨꯒꯤ ꯑꯃꯨꯛ ꯌꯥꯔ ꯇꯧꯔꯛꯑꯅꯨ ꯃꯈꯥꯗꯣ ꯀꯨꯝꯃꯦ ꯈꯣꯠꯂꯦꯗ ꯍꯥꯏ ꯅꯣꯏ ꯑꯗꯨꯝ ꯁꯥꯟꯅꯔꯣꯒ ꯍꯥꯏꯔ ꯀꯣꯀ ꯀꯥ ꯉꯥꯎꯖꯤꯗ ꯐꯦ ꯐꯠꯅꯤ
ꯍꯣꯔꯦ ꯃꯥꯏꯅ ꯇꯧꯖꯔꯛꯀꯅꯤ ꯁꯥ
ꯍꯣꯔꯦꯟ ꯇꯧꯖꯔꯖꯅꯤ ꯃꯥꯗꯣ ꯑꯇꯩ ꯊꯣꯛꯂꯛꯑꯝꯕꯗꯨꯗ ꯊꯥꯔꯝꯕ ꯏꯁꯅꯤꯌꯥꯗ ꯑꯩ ꯐꯣꯟ ꯇꯧꯔꯝꯕꯅꯤ ꯅꯪꯅ ꯐꯣꯟ ꯇꯧꯔꯛꯀꯦ ꯇꯧꯕꯗꯣ ꯑꯗ ꯃꯅ ꯍꯧꯖꯤꯛꯇꯤ ꯐꯣꯟ ꯅꯝꯕꯔꯗꯣ ꯐꯣꯟꯗ ꯍꯥꯞꯇ꯭ꯔꯗꯤ ꯌꯥꯗꯦꯌꯦ ꯍꯥꯟꯅꯗꯤ ꯌꯥꯔꯝꯕꯅꯤ ꯑꯗꯣ ꯍꯧꯖꯤꯛꯇꯤ ꯌꯥꯗ꯭ꯔꯦ ꯍꯥꯏꯌꯦ ꯑꯗꯨꯒꯤ ꯑꯅꯤ ꯍꯥꯞꯀꯦ ꯍꯥꯏꯔꯗꯤ ꯐꯔꯛ ꯇꯥꯔꯅꯤ ꯍꯥꯏꯔꯄ
ꯅꯪ ꯑꯦꯛꯁꯇ꯭ꯔꯥ ꯅꯝꯕꯔ ꯂꯩꯇ꯭ꯔꯣ ꯑꯇꯣꯞꯄ
ꯄꯥꯏꯗꯦ ꯑꯩꯗꯤ ꯑꯃꯠꯇꯅꯦ ꯄꯥꯏꯔꯤꯁꯦ ꯑꯈꯣꯏꯗꯤ ꯌꯥꯝ ꯁꯦꯡꯕꯅꯦ ꯁꯤꯗꯤ ꯑꯩ ꯅꯍꯥꯟ ꯀꯌꯥꯝ ꯀꯨꯏꯔꯪꯕ꯭ꯔꯥ ꯑꯦ ꯅꯕꯖ ꯆꯥꯃꯗ ꯁꯤꯟꯅꯈꯤꯕ ꯅꯝꯕꯔꯅꯦ ꯑꯩꯈꯣꯏꯃ ꯄꯥꯏꯔꯝꯕ ꯅꯝꯕꯔꯅꯦꯕ ꯅꯝꯕꯔꯁꯤꯗꯤ ꯑꯩ ꯑꯩ ꯅꯝꯕꯔ ꯑꯃꯛ ꯑꯅꯤꯐꯥꯎ ꯑꯃꯐꯥꯎ ꯊꯦꯡꯅꯔꯝ ꯃꯣꯏꯅ ꯁꯤ ꯈꯛꯇꯅꯦ ꯑꯩ ꯅ ꯅꯝꯕꯔ ꯑꯅꯤ ꯌꯥꯎꯋꯦ ꯑꯃ ꯅꯥꯏꯟ ꯗꯕꯜ ꯁꯚꯦꯟ ꯐꯣꯔꯅ ꯍꯧꯕꯗꯨꯁꯨ ꯌꯥꯎꯏ ꯁꯤꯁꯨ ꯌꯥꯎꯏ
ꯑꯍꯨꯝꯕꯨ ꯁꯨꯔꯝꯒꯅꯤ
ꯍꯣꯏ ꯅꯪ ꯉꯥꯡꯕ ꯌꯥꯝ ꯌꯥꯎꯒꯤꯈꯤꯕꯅꯦ ꯑꯩꯉꯣꯟꯗ ꯕꯤꯁꯦꯁꯣꯔ ꯁꯤꯌꯣꯔ ꯕꯤꯁꯦꯁꯣꯔ ꯀꯔꯤ ꯀꯌꯥꯝ ꯁꯥꯏꯕ
ꯁꯤꯝ ꯑꯅꯤꯗꯤ ꯍꯥꯞꯄꯦꯕꯀꯣ ꯑꯃꯗꯤ ꯍꯥꯞꯇꯕꯤꯗ ꯂꯩꯌꯦꯕ
ꯎꯝ ꯍꯣꯏ ꯅꯝꯕꯔ ꯌꯥꯝ ꯌꯥꯎꯋꯦ ꯑꯩꯗꯤ ꯅꯝꯕꯔ ꯑꯃ ꯁꯤꯟꯗꯦꯕ ꯑꯗꯨꯒꯤ
ꯁꯤꯟꯕꯨꯗꯤ ꯁꯤꯟꯗꯕ ꯅꯝꯕꯔꯁꯦ ꯑꯩꯅ ꯀꯩꯅꯣꯗꯣ ꯂꯣꯛꯗꯥꯎꯟ ꯃꯅꯨꯡꯗ ꯑꯗꯨꯗ ꯂꯩꯈꯤꯕ
ꯅꯦꯠꯋꯥꯛ ꯊꯤꯕꯒꯤ ꯅꯦꯠꯋꯥꯛ ꯐꯪꯕꯒꯤ ꯁꯨꯝ ꯊꯕꯗ ꯑꯣꯏꯔꯝꯒꯅꯤ ꯕꯣꯗꯥꯥꯔꯣ ꯑꯃꯅ ꯑꯃꯅ ꯖꯤꯑꯣ ꯂꯩꯔꯦ ꯑꯃꯅꯤ ꯑꯦꯔꯇꯦꯜꯂ ꯗꯕꯜ ꯅꯥꯏꯠ ꯕꯣꯗꯥꯒ
ꯑꯥ
ꯂꯣꯏ ꯁꯨꯔꯦ ꯅꯪꯒꯤ ꯕ ꯑꯦꯁ ꯑꯦꯟ ꯑꯦꯜ ꯑꯃꯒ ꯂꯩꯁꯤꯜꯂꯣ
ꯍꯍꯥ ꯑ ꯑꯗꯨꯅ ꯐꯥꯗꯣꯏꯔ ꯈꯪꯗꯦ
ꯎꯝ ꯕꯤ ꯑꯦꯁ ꯑꯦꯟ ꯑꯦꯜ‌ ꯁꯨ ꯅꯨꯡꯉꯥꯏ ꯍꯥꯏꯕꯅꯤ
ꯔꯤꯆꯥꯔꯖꯇꯤ ꯍꯣꯡꯉꯦ ꯑꯗꯨ ꯅꯦꯠꯋꯥꯛ ꯅꯨꯡꯉꯥꯏꯇꯦ
ꯍꯣꯏ ꯅꯦꯠꯋꯥꯛꯇꯤ ꯈꯪꯗ꯭ꯔꯦ ꯔꯤꯆꯥꯔꯖ ꯀꯩꯀꯩꯗꯤ ꯍꯣꯡꯉꯦ ꯍꯥꯏꯕꯅꯦꯕ ꯅꯠꯇ ꯔꯤꯂꯥꯏꯟꯁ ꯑꯃꯒ ꯂꯩꯁꯤꯜꯂꯣ ꯂꯣꯏ ꯁꯨꯔꯅꯤ ꯑꯗꯩ ꯑꯩ ꯍꯥꯏꯗꯤ ꯅꯍꯥꯟ ꯑꯣꯏ ꯁꯨꯝ ꯄꯥꯏꯈꯤꯕꯗꯒꯤꯀꯣ ꯁꯨꯛꯁꯤꯟ ꯁꯤꯟꯗꯦꯕ ꯑꯩ ꯁꯨꯛꯁꯤꯟ ꯁꯤꯟꯅꯤꯡꯗꯕ ꯐꯣꯟ ꯅꯝꯕꯔ ꯔꯥꯏ ꯑꯩ ꯀꯩꯀꯩ ꯃꯌꯥꯝ ꯂꯣꯏꯅꯁꯤꯗ ꯍꯥꯞꯄꯅꯤꯅ
ꯑꯩꯁꯦ ꯕꯣꯗꯥ ꯅꯝꯕꯔꯁꯦ ꯑꯇꯣꯞꯄ ꯀꯩꯅꯣꯒꯤ ꯑꯦꯀꯥꯎꯟ ꯃꯈꯩ ꯂꯣꯏꯅ ꯁꯝꯅꯩꯑꯕ ꯦꯡꯀꯤ ꯀꯩꯀꯦ ꯑꯗꯣ ꯑꯩꯥꯏ ꯅꯝꯕꯔ ꯖꯤꯌꯑꯣꯗꯔ ꯀꯩꯅꯣꯝꯇ ꯑꯣꯟꯊꯣꯛꯀꯦ ꯇꯧꯕꯅꯤ
ꯑꯁ ꯃꯤꯗꯤ ꯇꯔꯥꯃꯨꯛ ꯍꯥꯞꯄꯦꯕꯨ ꯏꯄꯥꯎ ꯐꯥꯎꯅꯗꯣꯏꯁꯨ ꯌꯥꯝ ꯂꯩꯇꯦꯅꯦ ꯑꯩꯈꯣꯏ ꯏꯆꯟꯅꯨꯄꯤ ꯑꯥ ꯋꯥꯔꯤꯒꯤ ꯃꯈꯩꯗꯨꯁꯨ ꯀꯩꯅꯣ ꯇꯧꯔꯤꯅꯦ
ꯇꯜꯂꯦ ꯍꯥꯏꯔꯛꯀꯅꯤ ꯃꯣꯏꯅ ꯄꯤꯉ
ꯇꯟꯕꯨꯗꯤ ꯇꯟꯗꯦ ꯑꯗꯨꯏꯁꯨ ꯋꯥꯏꯁ ꯍꯣꯏ ꯋꯥꯔꯤ ꯁꯅꯉꯥꯏ ꯂꯩꯇꯕꯤꯗꯣ
ꯎꯝ
ꯑꯗꯨꯅꯤ ꯇꯧꯔꯤꯁꯦ ꯍꯥꯞꯄꯨꯗꯤ ꯉꯔꯥꯡ ꯍꯥꯞꯄꯟꯒꯔꯕꯅꯦꯕ
ꯎꯝ ꯑꯗꯨꯝ ꯑꯝ ꯅꯪꯒꯩꯒ ꯁꯥꯟꯅꯕꯤ ꯅꯪꯒꯩ ꯑꯩꯒ ꯁꯥꯟꯅꯕ ꯌꯥꯕꯔꯁꯦ ꯃ ꯃꯔꯤꯔꯛꯇꯤ ꯌꯥꯏ ꯍꯥꯏꯕ ꯅꯠꯇ꯭ꯔꯣ
ꯃꯔꯤꯔꯛ ꯌꯥꯏ ꯍꯥꯏꯕꯅꯦ ꯑꯗꯣ ꯊꯥꯔꯇꯤ ꯀꯣꯜꯗꯨꯗ ꯃꯔꯤꯔꯛꯇꯦꯅ ꯌꯥꯗ꯭ꯔꯤꯕ꯭ꯔꯥ ꯅꯠꯇ꯭ꯔꯒ ꯀꯃꯥꯏꯅ ꯇꯧꯔꯤꯅꯣ ꯑꯩ ꯈꯪꯗꯦ ꯑꯗꯨꯃꯗꯤ
ꯎꯝ ꯅꯠꯇꯦ ꯃꯣꯏꯅ ꯄꯤꯕꯗꯤ ꯃꯉꯥ ꯑꯗꯨꯝ ꯇ꯭ꯔꯣꯄꯤꯕ ꯚꯥꯏ
ꯃꯉꯥ ꯄꯤꯕꯅꯦ ꯑꯗꯨ ꯃꯉꯥꯗꯨ ꯇꯥꯛꯁꯨ ꯍꯌꯦꯡ ꯃꯌꯥꯝ ꯍꯥꯞꯀꯠꯂꯞꯈꯤꯅꯤꯗꯅ ꯑꯗꯨꯏ ꯃꯇꯨꯡꯗ ꯑꯗꯨꯅꯤ ꯍꯥꯏꯁꯤ
ꯑꯗꯨꯞꯄꯗꯤ ꯂꯩꯇꯦ ꯍꯥꯏꯅꯉꯥꯏ ꯀꯅꯥ ꯍꯥꯏꯅ ꯈꯪꯗꯦ
ꯑꯁ ꯍꯩꯍꯣꯏ ꯏꯪ ꯉꯥ ꯐꯥꯕꯥ ꯌꯝ ꯆꯠꯅꯤꯡꯉꯤ ꯌꯥ ꯍꯧꯗꯦ
ꯌꯥꯝ ꯐꯅꯩꯌꯦ ꯉꯁꯥꯏ ꯀꯩꯅꯣ ꯎꯝ ꯍꯣꯏ ꯌꯥꯝ ꯐꯅꯩ ꯍꯧꯖꯤꯛꯀꯟ ꯅꯣꯡ ꯀꯛ ꯀꯛ ꯇꯥꯕ ꯃꯇꯝ ꯑꯣꯏꯕꯩ
ꯇꯥꯔꯤꯕꯣ
ꯇꯥꯔꯤꯌꯦ
ꯇꯥꯔꯤꯕ ꯇꯥꯗ꯭ꯔꯥ ꯇꯩꯁꯤꯕꯣ
ꯇꯥꯔꯦ ꯍꯥꯏꯕ ꯇꯥꯏꯕ ꯇꯥꯕ꯭ꯔꯣ
ꯑꯣ ꯑꯩ ꯏꯌꯔ ꯄꯤꯁ ꯌꯥꯒꯤꯗꯕꯩꯅꯦ
ꯎꯝ ꯑꯗꯣ ꯑꯩꯩꯅ ꯍꯥꯏꯅꯤꯡꯉꯤ ꯁꯤꯁꯤ ꯀꯩꯅꯣꯒ ꯅꯦꯠ ꯑꯣꯟ ꯇꯧꯗ꯭ꯔꯗꯤ ꯌꯥꯗꯕ꯭ꯔꯥ ꯑꯗꯨꯝ ꯑꯣꯟ ꯇꯧꯔ ꯁꯥꯟꯗꯣꯏꯔ ꯅꯦꯠ ꯌꯥꯎꯇ꯭ꯔꯗꯤ ꯌꯥꯗꯕ ꯄꯣꯠꯂꯥ ꯅꯦꯠ ꯑꯣꯟ ꯇꯧꯕ ꯗꯔꯀꯥꯔ ꯇꯥꯕ꯭ꯔꯥ ꯍꯪꯕꯅꯤꯗ
ꯑꯩꯁꯨ ꯈꯪꯗꯦ ꯅꯦꯠꯇꯤ ꯗꯔꯀꯥꯔ ꯑꯣꯏꯔꯝꯗꯣ ꯃꯥꯜꯂꯦ ꯀꯩꯒꯤꯅꯣ ꯍꯥꯏ ꯇꯥꯔꯗꯤ ꯀꯣꯏꯁꯟ‌ ꯑꯅ ꯑꯟꯁꯔ ꯃꯈꯩꯗꯣ
ꯎꯝ ꯑꯗꯨ ꯃꯔꯛꯇꯒꯨꯝꯕ ꯀꯩꯒꯨꯝꯕ ꯇꯠꯈꯔꯗꯤ ꯀꯥꯟꯇꯧꯗꯣꯏꯕ
ꯑꯗꯨꯅꯤ ꯑꯗꯨꯝ ꯅꯦꯠꯇꯨꯗ ꯍꯥꯞꯄ ꯊꯝ ꯇꯥꯔꯦꯗꯅ ꯎ
ꯎꯝ ꯍꯣꯏ ꯇꯨꯝ ꯀꯨꯄꯤꯗꯅ ꯄꯥꯄ ꯊꯧꯖꯟ ꯌꯥꯗꯦꯅ
ꯑꯩꯗꯤ ꯅꯪ ꯌꯥꯝ ꯃꯤ ꯑꯇꯣꯞꯄꯁꯨ ꯃꯌꯥꯝ ꯇꯧꯔꯛꯄꯗꯨꯗ ꯌꯥꯝ ꯃꯇꯝꯕꯨ ꯂꯩꯔꯣꯏꯗ꯭ꯔꯥ ꯈꯜꯂꯨꯕꯅꯦ ꯋꯥꯔꯤ ꯁꯥꯟꯅꯕꯩ
ꯎꯝ ꯑꯁ ꯑꯟꯗꯔꯁꯇꯦꯟꯗꯤꯡꯗꯅꯤꯀꯣ ꯍꯤꯡꯅꯩꯁꯦ ꯂꯩꯅꯔꯤꯁꯦ ꯇꯔꯨꯝꯕꯩ ꯍꯥꯏꯔꯗꯤ ꯀꯩꯁꯨ ꯀꯥꯏꯗꯦꯅ
ꯕꯩꯗꯧꯗꯨꯕꯨ ꯀꯋꯥꯏ ꯂꯩꯈ꯭ꯔꯕꯅꯣ ꯍꯣꯏ ꯄꯣꯟ ꯃꯥꯏ ꯀ꯭ꯂꯤꯅꯤꯛ ꯍꯥꯡꯈ꯭ꯔꯕꯣ ꯀꯃꯥꯏꯅ ꯇꯧꯒꯦ
ꯍꯥꯡꯒꯔꯦ
ꯀꯋꯥꯏꯗ
ꯃꯌꯨꯝ‌ ꯃꯅꯤꯡꯗ
ꯑꯣ ꯑ ꯃꯣꯏ ꯑ ꯀꯅꯣꯒꯤꯅꯤ ꯏꯃꯣꯏꯗꯨꯗ
ꯄꯩꯁꯥ ꯄꯥꯏꯒ꯭ꯔꯦ
ꯃꯣꯏꯗꯤ ꯌꯥꯝ ꯂꯩꯔꯝ ꯃꯣꯏꯌꯦ ꯀ꯭ꯂꯤꯅꯤꯛ ꯀꯨꯝꯕꯗꯤ
ꯃꯣꯏꯗꯤ ꯂꯩꯁꯨ ꯂꯩꯇꯦ ꯗꯨꯒ ꯆ꯭ꯔꯖꯁꯨ ꯌꯥꯝ ꯆꯥꯎꯋꯦꯕ ꯄꯩꯁꯥ
ꯄꯩꯁꯥ ꯌꯥꯝ ꯆꯥꯎꯋꯦ?
ꯇ꯭ꯔꯤꯠꯃꯦꯟ ꯆꯥꯔꯖꯦꯁꯇꯥ ꯌꯥꯝ ꯆꯥꯎꯋꯦꯕ ꯑꯦꯁ ꯇꯤ ꯇꯕ ꯈꯪꯈꯩꯗꯤꯀꯣ ꯑꯈꯣꯏ ꯑꯈꯣꯏꯁꯦ ꯗꯥꯕꯜ ꯗꯥꯕꯟ ꯍꯦꯟꯒꯠꯂꯤꯁꯦ
ꯏꯃꯥ ꯉꯥꯏꯔꯦꯅꯦ ꯃꯥꯥꯏꯗꯤ
ꯎꯝ ꯑꯗꯨꯗꯤ
ꯃꫭꯟ ꯄꯩꯁꯥꯕꯨꯗꯤ ꯑꯗꯨꯝ ꯑꯥ ꯑꯗꯨꯝ ꯌꯥꯝ ꯀꯥ ꯍꯦꯟꯅ ꯄꯥꯏꯕ ꯅꯠꯇ꯭ꯔꯒꯁꯨ ꯑꯗꯨꯝ ꯄꯥꯏꯕꯅꯦ ꯃꯣꯏ ꯏꯃꯨꯡꯗꯣ ꯑꯗꯨꯝ
ꯄꯥꯏꯕꯅꯤꯗ ꯑꯦꯁ ꯇꯤ ꯈꯣꯏꯗꯤ ꯂꯣꯏ ꯄꯥꯏ꯫ ꯃꯣꯏꯁꯦ ꯏꯝꯐꯥꯜꯗ ꯂꯥꯛꯑ ꯊꯣꯛꯇ ꯈꯣꯠꯇꯅ ꯇꯧꯔꯒ ꯂꯥꯏꯔꯤꯛ ꯇꯝꯃꯤ ꯃꯈꯩꯁꯦ ꯂꯣꯏ ꯄꯥꯏꯔꯕꯅꯤ꯫ ꯏꯝꯐꯥꯟꯗ ꯇꯥꯔꯞ ꯇꯥꯥꯔꯞ ꯚꯥꯏ ꯇꯣꯏꯔꯕꯅꯤ
ꯎꯝ ꯃꯣꯏ ꯃꯌꯥꯝꯕ ꯍꫭꯏꯁꯨ ꯊꯕꯛ ꯇꯧꯔꯕꯅꯦꯕ ꯑꯗꯨꯝ
ꯃꯌꯥꯝꯕꯗꯥ ꯍꯟꯅꯥ ꯂꯛꯑꯦ ꯃꯥ ꯆꯠꯂꯝ ꯗꯏꯗꯥ꯫ ꯀꯥꯔ ꯔꯥ ꯊꯧꯔ ꯇꯣꯡꯉ ꯂꯛꯑꯦ ꯇꯦꯟꯇꯛ ꯇꯦꯟꯇꯛ ꯇꯧꯔ
ꯑꯁ ꯃꯅꯥꯎꯅꯨꯄꯥꯒꯗꯨ ꯃꯁꯛ ꯌꯥꯝ ꯈꯦꯠꯅꯕꯅꯦ ꯍꯥꯏꯕ ꯌꯝ ꯃꯥꯒ꯫
ꯈꯪꯗꯦ ꯃꯅꯥꯎ ꯅꯨꯄꯥꯗꯤ ꯎꯗ꯭ꯔꯦ
ꯃꯥꯏ ꯃꯅꯥꯎ ꯅꯨꯄꯥꯗꯨꯣ ꯃꯦꯗꯤꯀꯦꯜ ꯊꯥꯕ ꯊꯥꯗ꯭ꯔꯥ ꯈꯪꯗꯦ ꯃꯅꯥꯎꯄꯥ
ꯊꯥꯗꯤ ꯊꯥ ꯃꯥꯜꯂꯦ ꯊꯥꯕ ꯃꯥꯜꯂꯦꯀꯣ ꯇꯧꯒꯦ ꯈꯟ ꯈꯟꯈ꯭ꯔꯕ꯭ꯔ ꯈꯟꯗ꯭ꯔꯕ꯭ꯔ ꯃꯥ ꯁꯤꯖꯥ ꯗꯔꯥ ꯀꯩꯅꯣꯝ ꯑꯣꯏꯕ꯭ꯔ ꯗꯨꯃꯥꯏꯅ ꯇꯧꯈꯤꯕꯅꯤꯅꯦ ꯃꯥꯏ ꯀꯥꯎꯟꯁꯤꯂꯤꯡ ꯆꯠꯄꯩ ꯈꯣꯠꯄꯩ ꯇꯧꯔ ꯇꯧꯔ ꯇꯧꯈꯤꯕꯅ ꯑꯩꯈꯣꯏ ꯏꯟꯇꯔꯟ ꯀꯥꯕ ꯂꯣꯏꯔꯝꯗꯥꯏ ꯑꯗꯨꯋꯥꯏꯗ
ꯎꯝ
ꯋꯥꯏꯁꯤꯅ ꯊꯣꯛꯈꯤꯕ ꯊꯣꯛꯈꯤꯕꯁꯤꯅ꯫
ꯈꯔ ꯂꯩꯔ ꯅꯨꯄꯤ ꯊꯤꯒꯦ ꯍꯥꯏꯔꯛ ꯑꯅꯤ ꯑꯗꯨꯁꯨ꯫
ꯊꯤꯗ꯭ꯔꯗꯤ
ꯃꯣꯏ ꯅꯨꯄꯥ ꯉꯥꯛꯇ ꯄꯣꯛꯄꯅꯦ ꯍꯥꯏꯕ ꯃꯣꯏ ꯌꯦꯡꯉꯣ
ꯎꯝ ꯃꯣꯏꯗꯗꯤ ꯏꯝ ꯃꯣꯏ ꯆꯠ ꯑꯩ ꯍꯦꯂꯤꯀꯣꯞꯇꯔ ꯆꯠ ꯇꯥꯕꯅꯤ ꯎꯄꯥꯏꯂꯩꯇꯦ
ꯐꯥꯎ ꯌꯥꯗ꯭ꯔꯃꯤꯅ
ꯍꯩ ꯍꯧꯖꯤꯛꯇꯤ ꯉꯔꯥꯡ ꯅꯍꯥꯟ ꯃꫭꯏ ꯏꯟꯇꯔꯟ ꯂꯣꯏꯕ ꯀꯥꯡꯕꯨ ꯑꯉꯥꯡꯈꯩ ꯂꯩꯅ
ꯑꯥ
ꯃꯈꯥꯗ ꯆꯠꯂꯦ ꯁꯦꯐ ꯑꯣꯏꯗ ꯎꯝ
ꯑꯗꯨ ꯀꯔꯝꯗ ꯆꯠꯂꯤꯕ ꯑꯗꯨꯒ
ꯀꯩꯅꯣ ꯇꯥꯔꯅꯤ ꯑꯗꯨꯒ ꯑꯗꯨꯝ ꯍꯣꯏ ꯅꯦ ꯗꯤꯃꯥꯄꯨꯔꯗ ꯗꯤꯃꯥꯄꯨꯔꯗꯅꯦ ꯅꯛꯑꯦꯅ
ꯑꯣ ꯑꯁ ꯕꯦꯔꯥꯅꯤꯍꯦ
ꯍꯣꯏ ꯍꯧꯖꯤꯛꯇꯤ ꯁꯦꯞ ꯑꯣꯏꯗ꯭ꯔꯦꯅ ꯐꯥꯎ ꯌꯥꯗ꯭ꯔꯦ ꯑꯦꯝꯕꯨꯁ ꯇꯧꯋꯥꯔꯤ ꯇꯣꯛ ꯑꯅꯦ ꯗꯨꯝ
ꯇꯧꯕꯗꯤ ꯅꯥꯒꯥꯁꯨ ꯌꯥꯎꯔꯕꯝꯃꯤꯅ ꯈꯠꯅꯕꯗꯨꯀꯣ
ꯍꯣꯏ ꯑꯗꯨꯏꯅꯦ ꯑꯦꯝ ꯕꯨꯁ ꯇꯧꯔꯗꯤ ꯍꯣꯏ ꯃꯥꯡꯖꯩ ꯋꯥꯟ ꯇꯥꯏꯝ ꯈꯤꯇ ꯆꯠꯄꯅꯤꯅ ꯀꯩꯁꯨ ꯀꯨꯏꯗꯧꯕ ꯄꯣꯠ ꯅꯠꯇꯦꯅ
ꯅꯪ ꯏꯪꯂꯤꯁ ꯌꯥꯝ ꯁꯤꯖꯤꯟꯅꯔꯦ ꯏꯪꯒꯥꯔꯖꯤꯁꯦ ꯁꯤꯖꯤꯟꯅꯒꯅꯣ
ꯎꯝ ꯂꯩꯇꯣꯟꯗ ꯂꯩꯕ ꯑꯗꯨꯒꯤ ꯍꯥꯏꯕꯗꯤ ꯌꯥꯝꯄꯥꯅ ꯆꯥꯎꯔꯛꯄꯅꯦꯅꯀꯣ
ꯅꯨꯡꯕꯨ ꯅꯨꯡꯉꯥꯏꯇꯦ ꯅꯣꯏ ꯖꯨꯅꯤꯌꯥꯔ ꯃꯈꯩ ꯂꯩꯍꯧꯔꯤꯗꯣ ꯀꯔꯤꯒꯤꯅꯣꯗꯗꯤ ꯆꯠꯊꯣꯛ ꯆꯠꯁꯤꯟꯗꯣ ꯐꯔꯛ ꯇꯥꯔꯦꯅ
ꯐꯔꯛꯇꯥꯏꯅꯦ ꯍꯧꯖꯤꯛꯇꯤ ꯍꯣꯏ ꯍꯥꯟꯅꯗꯤ ꯂꯥꯏꯟ ꯆꯠꯂꯝꯃꯅꯤ ꯍꯧꯖꯤꯛ ꯀꯔꯤꯝꯇ ꯁꯦꯞ ꯑꯣꯏꯗ꯭ꯔꯦꯕ ꯀꯥꯡꯕꯨ ꯃꯈꯜ ꯃꯈꯥ ꯑꯃ ꯆꯠꯂꯁꯨ
ꯎꯝ ꯍꯥꯏꯗꯤ ꯍꯣꯍꯥ ꯍꯣꯍꯥ ꯃꯣꯏ ꯃꯃꯥꯍꯣꯏ ꯃꯄꯥꯍꯣꯏ ꯂꯥꯛꯀꯦ ꯍꯥꯏꯔꯁꯨ ꯂꯥꯛꯂꯝ ꯉꯝꯃꯔꯣꯏ ꯑꯗꯩ ꯃꯣꯏꯅ ꯊꯣꯛꯀꯦ ꯍꯥꯏꯔꯁꯨ ꯋꯥꯟꯁ ꯑꯃꯨꯛ ꯀꯉꯥꯏ ꯇꯣꯛ ꯍꯦꯟꯗꯣꯛꯄꯗ ꯋꯥ
ꯒꯌꯥꯟ ꯇꯗꯦꯁꯦ ꯍꯣꯏ ꯂꯨꯍꯣꯡꯉꯦ ꯍꯥꯏꯔꯁꯨ ꯄꯩꯁꯥ ꯀꯥꯞꯈꯤꯕꯗ ꯎꯄꯥꯏ ꯂꯩꯇꯦ ꯑꯁꯦꯡꯕꯅꯦ ꯍꯣꯡꯉꯥꯗꯤ ꯀꯥꯏ ꯀꯥꯏ ꯇꯛ ꯎꯗꯣꯏꯕ
ꯂꯨꯍꯣꯡꯕꯨꯗꯤ ꯍꯣꯡꯈꯤꯔꯣꯏꯗ ꯃ ꯑꯩ ꯈꯪꯉꯤ ꯆꯍꯤꯕꯨꯗꯤ ꯑꯩꯈꯣꯏ ꯂꯦꯡꯒꯥꯔꯒ ꯀꯩꯅꯣꯝ ꯑꯣꯏꯈꯤꯕꯅꯤ
ꯑꯈꯣꯏ
ꯅꯥꯏꯟꯇꯤ ꯅꯥꯏꯟꯇꯤꯐꯣꯔ ꯐꯥꯏꯚꯂ ꯅꯥꯏꯟꯇꯤꯟ ꯅꯥꯏꯇꯤ ꯐꯣꯔ ꯑꯃ ꯑꯣꯏꯒꯤꯕꯅꯦꯕ ꯃꯥ ꯄꯣꯛꯄꯗꯣ
ꯎꯝ
ꯀꯈꯪꯗꯔ꯭ꯦ ꯖꯅꯤꯝꯁꯆꯠꯇ ꯀꯨꯏꯔꯦ ꯅꯥꯕ ꯅꯣꯏ ꯂꯩꯈꯤꯗꯅꯦ
ꯆꯠꯂꯣ ꯀꯥꯩꯅꯣ
ꯁꯠꯄꯒ ꯌꯥꯗꯦ ꯍꯣꯁ ꯁꯥꯀꯗꯧꯕꯩ ꯁꯦ ꯁꯕ
ꯊꯤꯔꯨ ꯇꯣꯅꯤ ꯀꯩꯅꯣ ꯀꯥꯅꯥ ꯀꯅꯥ ꯂꯩ ꯗ ꯀꯩꯅꯣ ꯄꯥꯏ ꯀꯩꯅꯣ ꯄꯥꯏꯔꯒ ꯆ ꯗ
ꯑꯩꯅ ꯑꯩꯈꯣꯏꯆꯦꯒꯤ ꯌꯦꯡ ꯂꯥꯛꯄꯩꯗꯨꯅꯒ ꯍꯥꯡꯗꯣꯛ ꯑ ꯌꯦꯡꯉꯤꯅꯣ ꯈꯔ ꯀꯥꯔꯥꯏꯗꯩꯅꯣ ꯃꯦꯁꯦꯁꯅ ꯇꯣꯡ ꯇꯥꯡ ꯇꯣꯡ ꯇꯥꯡꯣ ꯀꯣꯛ ꯄꯨ ꯉꯥꯎꯋꯦ ꯑꯗꯨ ꯗꯣꯛꯇꯔꯗꯤ ꯄꯥꯛꯇꯤ ꯊꯦꯡꯅꯗꯦ ꯗꯣꯛꯇꯔꯒꯨꯝꯕꯗꯤ ꯃꯣꯏ ꯑꯩꯅ ꯄꯥꯏꯕ ꯇꯟꯖꯥ ꯆꯥꯅꯗꯕꯩꯔꯗꯤ ꯈꯪꯗꯦꯀꯣ ꯂꯣꯀꯦꯜ ꯑꯗꯨꯋꯥꯏꯗ ꯑꯗꯒꯤ ꯁꯨꯝ ꯗꯨꯀꯥꯟ ꯐꯝꯕ ꯑꯗꯒꯤ ꯍꯤꯗꯥꯛ ꯂꯥꯡꯊꯛ ꯌꯣꯟꯕ ꯀꯥꯡꯕꯨ ꯑꯗꯨꯃꯥꯏꯅ
ꯆꯦꯛꯁꯤꯟꯗꯔꯣ ꯆꯦꯛꯁꯤꯟꯗꯔꯣꯒ
ꯑꯁ ꯑꯝꯇ ꯎꯅꯗꯦꯗ ꯑꯗꯣ ꯑꯁꯨꯝ ꯃꯣꯏꯅ ꯄꯥꯎ ꯐꯥꯎꯔꯛꯄ ꯈꯛꯇꯅꯦ ꯑꯩꯁꯨ ꯀꯤꯁꯨ ꯀꯤꯑꯕ ꯑꯗꯨꯋꯥꯏ ꯂꯩꯔ ꯃꯈꯩꯗꯣ ꯀꯅꯥꯅ ꯀꯔꯤ ꯀꯔꯤ ꯒꯋꯥꯟꯃꯦꯟ ꯇꯥꯗꯝꯃꯤꯅ
ꯎꯝ
ꯍꯣꯏ ꯅꯪ ꯀꯩꯅꯣ ꯇꯧꯒꯦ ꯇꯧꯔꯣ
ꯇꯣ ꯂꯣꯏꯔꯕꯣ ꯑꯩꯈꯣꯏꯁꯦ ꯍꯣꯀ
ꯂꯣꯏꯔꯦ
ꯑꯣ ꯇꯔꯥꯗꯤ ꯍꯦꯜꯂꯕ ꯃꯥꯜꯂꯦ ꯀꯣ ꯊꯝꯃꯒꯦꯀꯣ ꯑꯗꯨꯗꯤ
ꯈꯥꯎ ꯋꯥꯍꯤ ꯈꯥꯎ ꯋꯥꯍꯤ ꯈꯥꯎ